ꯌꯥꯔꯁꯤꯗꯤ ꯇꯥꯕ꯭ꯔꯣ ꯎꯝ ꯇꯥꯏ
ꯑꯩꯅ ꯉꯥꯡꯕ ꯍꯟꯕꯒꯨꯝ ꯇꯧꯏ
ꯌꯥꯔꯤꯁꯤꯗꯤ
ꯐꯩꯅꯦ ꯑꯗꯨ ꯑꯣꯏꯔꯗꯤ
ꯃꯅꯤꯡꯔꯣꯝꯗ ꯆꯠꯂꯗꯕꯅꯦ
ꯎꯝ ꯀꯔꯤ ꯀꯔꯤꯆꯥ ꯍꯟꯒꯅꯤ ꯉꯁꯤꯒꯤ
ꯈꯪꯉꯤ
ꯁꯥꯒ ꯂꯩꯔꯛꯇ꯭ꯔꯣ ꯅꯣꯏꯔꯣꯝꯗꯗꯤ ꯁꯥ ꯉꯥꯒꯨꯝꯕ ꯍꯣꯡꯗ꯭ꯔꯣ ꯈꯔ ꯊꯥꯔꯛꯑꯣꯅꯦ
ꯑꯈꯣꯏꯅꯤꯁꯨ ꯀꯣꯏꯅꯔꯁꯤꯅꯦ ꯀꯩꯅꯣ
ꯀꯣꯏꯅꯔꯁꯨ ꯌꯥꯏ
ꯀꯣꯏꯅꯕ ꯅꯥꯏꯗꯦꯗ ꯁꯥ ꯆꯥꯕ ꯀꯣꯏꯅꯁꯦꯗꯤ ꯍꯥꯏꯗꯦ ꯅꯪꯁꯨ ꯄꯥꯡꯗ꯭ꯔꯦ ꯍꯦ
ꯅꯥ ꯍꯟꯗꯗꯤ ꯇꯜꯂꯦ ꯑꯩꯗꯤ
ꯍꯥꯟꯅ ꯀꯣꯏꯅꯁꯦꯒꯨꯝꯕ ꯋꯥꯔꯤ ꯍꯧꯑꯣꯅꯦ ꯀꯩꯅꯣꯅꯦ ꯑꯗꯨꯁꯨ ꯍꯧꯗꯦ
ꯍꯁ ꯗꯥꯏꯔꯦꯛꯁꯦ ꯅꯝꯗ ꯑꯩꯅ ꯍꯦꯛ ꯈꯪꯅꯕꯒ
ꯁꯤꯁ
ꯑꯗꯨꯃꯏꯟ ꯇꯧꯕ ꯄꯥꯥꯝꯕ ꯀꯣꯟꯅ ꯃꯌꯥꯏꯗ ꯂꯩꯔꯦ ꯂꯩꯔ ꯇꯜꯂꯦꯕ
ꯎꯝ ꯅꯨꯡꯁꯤꯌꯦ ꯄꯥꯝꯃꯦ
ꯎꯝ
ꯀꯣꯏꯅꯁꯦ ꯌꯥꯔꯣ ꯍꯥꯏꯕꯗꯤ ꯍꯥꯏꯗꯕꯤꯗ ꯑꯩꯅ ꯐꯤꯂꯝ ꯅꯝꯁꯦ ꯍꯥꯏꯕꯒꯤ ꯅꯪꯗꯤ ꯗꯥꯏꯂꯣꯛꯁꯤꯗꯤ ꯑꯩꯗꯤ ꯍꯦꯛꯇ ꯊꯨꯅ ꯌꯥꯅꯤꯡꯕꯒꯨꯝ ꯇꯧꯔꯦꯍꯦ ꯑꯩꯕꯨꯗꯤ
ꯌꯥꯍꯜꯂꯣ ꯌꯥꯍꯜꯂꯣ
ꯐꯥꯖꯕꯒꯤ ꯋꯥꯇꯅꯤꯅ ꯍꯥ ꯑꯗꯨꯒꯤ ꯍꯥꯌꯦꯡꯃꯛ ꯂꯥꯛꯀꯦꯔꯣ ꯑꯗꯨꯗꯤ
ꯍꯦꯡꯃꯛ ꯂꯥꯛꯀꯅꯤ
ꯀꯨꯏꯃꯟꯈ꯭ꯔꯦꯕ ꯉꯥꯡꯅꯕꯁꯨ
ꯀꯨꯏꯔꯝꯃꯅꯤ
ꯎꯅ ꯑꯩꯈꯣꯏꯅ ꯁꯤꯁꯨ ꯍꯥꯏꯕꯅ ꯅꯥꯏꯗꯕꯅꯤꯅ ꯄꯥꯡꯗ꯭ꯔꯦ ꯑꯗꯨꯅ ꯑꯦꯛꯁꯟꯗ ꯐꯠ ꯐꯠ ꯇꯧꯔꯁꯦ
ꯆꯥꯛ ꯊꯣꯡꯈ꯭ꯔꯣꯅ ꯊꯦꯡꯉꯦꯅ ꯀꯔꯤ ꯊꯣꯡꯒꯅꯤ
ꯀꯔꯤ ꯊꯣꯡꯁꯤꯔ ꯑꯩꯁꯨ ꯈꯪꯗꯦꯅꯦ ꯗꯥꯜ ꯑꯂꯨ ꯃꯪꯒꯟ ꯁꯨꯒꯨꯝꯕ ꯉꯥꯛꯇ ꯏꯟꯁꯥꯡ ꯂꯩꯌꯦ ꯀꯔꯤꯁꯨ ꯂꯩꯇꯦ ꯑꯩꯁꯨ
ꯅꯥꯄꯤꯗꯤ ꯂꯩꯇꯩ
ꯉꯔꯥꯡ ꯅꯄꯤ ꯆꯥꯕꯅꯤꯅ ꯍꯨꯖꯤꯛꯃꯨꯛ ꯅꯥꯄꯤ ꯆꯥꯁꯤꯔ ꯈꯪꯗꯦ
ꯅꯣꯏꯗꯤ ꯗꯥꯜ ꯆꯥꯕꯒꯨꯝ ꯇꯧꯋꯤꯗ ꯗꯥꯜ ꯆꯥꯒꯟꯕꯒꯨꯝ ꯇꯧꯋꯤꯗ
ꯎꯝ ꯗꯥꯜ ꯃꯪꯒꯟ ꯆꯅꯥ ꯍꯥꯏꯗꯤ ꯑꯩ ꯂꯩꯔꯒ ꯑꯗꯨꯝ ꯊꯝꯕ ꯑꯗꯨꯒꯤ ꯕꯖꯥꯔꯗꯒꯤ ꯏꯟꯁꯥꯡ ꯅꯥꯄꯤ ꯂꯩꯅꯤꯡꯉꯥꯏꯁꯦ ꯇꯥꯡꯕꯅꯤꯅ ꯂꯧꯗ꯭ꯔꯕ ꯅꯪꯗꯤ ꯑꯩꯅ ꯅꯨꯡꯇꯤꯒꯤꯗꯨ ꯆꯥꯔ ꯆꯥꯒ ꯂꯩ ꯈꯃꯦꯟꯗꯨꯝ ꯍꯦꯛꯍꯧꯒꯦ ꯏꯟꯗꯛꯁꯟꯗ ꯀꯥꯝꯂꯤꯌꯦ ꯎ ꯅꯨꯡꯉꯥꯏ ꯋꯥꯠꯂꯝꯒꯅꯤ
ꯍꯥꯥ
ꯍꯥꯏꯕꯗꯤ ꯉꯁꯥꯏ ꯀꯨꯏꯌꯦꯕ ꯑꯈꯣꯏꯒꯤꯁꯦ ꯏꯆꯦꯅ ꯉꯁꯤ ꯑꯥꯗ ꯆꯠꯁꯦ ꯍꯥꯏꯕꯗꯣ ꯑꯩ ꯆꯠꯇꯕ ꯂꯥꯞꯃꯟꯕꯒꯤ
ꯑꯁ ꯀꯣꯏꯔꯦꯡꯒꯩꯗ ꯀꯅꯥꯝ ꯆꯠꯇꯕ
ꯎ ꯑꯗꯨꯃꯥꯏꯅ ꯍꯥꯏꯕ ꯌꯥꯕ꯭ꯔꯅꯦ
ꯅꯪꯒꯤ ꯖꯒꯥ ꯍꯍꯥꯏꯗ꯭ꯔꯗꯤ ꯌꯥꯔꯦ
ꯑꯩꯗꯨꯒꯤ ꯑꯩꯗꯣ ꯗꯨꯝ ꯂꯩꯏꯕꯅꯤꯅꯦꯍꯦ ꯆꯦꯡꯗꯤ ꯂꯥꯛꯑꯣ ꯆꯠꯁꯦ ꯉꯁꯤꯗꯨꯗ ꯁꯥꯎꯔꯤꯅꯦ ꯄꯣꯠ ꯆꯩꯩ ꯄꯤꯅꯤ ꯍꯥꯏꯕꯗꯨꯗ
ꯒꯥꯔꯤꯗꯤ ꯃꯥꯅ ꯄꯨꯊꯣꯛ ꯇꯧꯕ꯭ꯔꯣ
ꯒꯥꯔꯤ ꯄꯨꯊꯣꯛꯎꯔꯣꯏꯅꯦ ꯂꯥꯏꯟꯗ ꯆꯠꯄꯅꯤꯅ ꯑꯗꯨꯛ ꯂꯥꯞꯄꯗꯨ ꯀꯅꯥꯅ ꯒꯥꯔꯤ ꯄꯨꯊꯣꯛꯀꯗꯧꯕ
ꯂꯥꯏꯟꯗ ꯆꯠꯂꯗꯤ ꯐꯖꯅ ꯋꯥꯕꯅꯤ
ꯎꯝ
ꯄꯣꯠ ꯆꯩꯁꯨ ꯑꯇꯣꯞ ꯄꯨꯁꯤꯟꯕ ꯌꯥꯔꯣꯏꯅ
ꯎꯝ ꯑꯗꯨꯒꯤꯅꯦ ꯀꯃꯥꯏꯅ ꯑꯁꯤ ꯑꯅꯛꯄꯁꯤꯗ ꯀꯩꯗꯧꯉꯩ ꯄꯤꯒꯦꯔꯥ ꯑꯩꯅꯗꯤ ꯑꯗꯨꯒꯤ ꯄꯤꯔꯗꯤ ꯑꯗꯨꯔꯣꯝꯗ ꯑꯣꯏꯅ ꯍꯥꯏꯔꯛꯑꯣ ꯍꯥꯏꯕꯅꯦ ꯑꯗꯨꯁꯨ ꯈꯪꯕ ꯉꯝꯗꯦ ꯑꯩ ꯇꯃ ꯌꯨꯝ ꯂꯩꯌꯩ ꯑꯩꯁꯨ ꯇꯔꯥꯒꯨꯝꯕ ꯇꯥꯡ ꯇꯔꯥꯒꯤ ꯃꯇꯨꯡꯗꯗꯤ ꯄꯤꯗꯧ ꯃꯥꯜꯂꯦ ꯍꯥꯏꯅ ꯍꯥꯏꯕ
ꯑꯥ
ꯑꯗꯨ ꯄꯤꯗꯣꯏꯔꯥ ꯄꯤꯔꯣꯏꯗꯔ ꯑꯦꯛꯖꯦꯛ ꯈꯪꯗꯦ ꯑꯦꯟꯁꯥꯡ ꯍꯥꯎꯇꯕꯅꯤꯅ ꯌꯦꯟ ꯑꯃ ꯍꯥꯠꯂꯁꯤꯔ ꯈꯪꯗꯦ ꯖꯨꯂꯥꯏꯒꯤ ꯍꯣꯏ ꯍꯧꯖꯤꯛ ꯖꯨꯂꯥꯏ ꯂꯧꯈ꯭ꯔꯦꯅ ꯑꯗꯨꯗꯤ ꯅꯍꯥꯟ ꯇꯥꯡ ꯑꯃꯗ ꯂꯧꯔꯒ ꯄꯤꯊꯣꯛꯈ꯭ꯔꯦ
ꯂꯤꯀꯔꯒꯤꯁꯦ
ꯎꯝ
ꯗꯨꯗꯤ ꯀ꯭ꯔꯤ ꯅꯪ ꯑꯣ ꯒ꯭ꯔꯣꯁꯔꯤ ꯀꯥꯔꯠ
ꯎꯝ
ꯎ
ꯈꯃꯦꯟ ꯁꯥꯡꯕꯁꯤꯁꯨ ꯁꯨꯛꯄꯥꯟꯅ ꯄꯥꯟꯗꯅꯦ ꯍꯟꯗꯛꯇꯤ ꯀꯔꯤꯒꯤꯔ ꯈꯪꯗꯅꯦ
ꯎꯝ
ꯍꯦꯛꯃꯟꯕꯒꯤꯔ ꯂꯩꯇ꯭ꯔꯦꯅꯦ
ꯎꯝ
ꯎꯝ
ꯃꯥꯅꯦ ꯃꯥ ꯇꯣꯟꯅ ꯃꯔꯛ ꯍꯦꯛꯄ ꯆꯠꯄꯗꯒꯤ ꯍꯧꯔ ꯁꯨꯛꯄꯥꯟ ꯄꯥꯟꯗꯔꯦꯕ ꯀꯔꯤꯒꯤ ꯈꯡꯗꯔꯤꯅꯣ ꯑꯗꯨꯒ ꯃꯤꯛꯁ ꯇꯧꯔꯒ ꯊꯣꯡꯒꯦ ꯍꯥꯏꯕꯅꯤꯅꯦ ꯑꯩꯁꯦ
ꯃꯆꯥ ꯃꯆꯥ ꯂꯩꯕꯁꯤ ꯂꯣꯏ ꯍꯦꯛ ꯇꯣꯛꯀꯦ ꯑꯗꯨꯒ ꯊꯣꯡꯕ ꯇꯥꯔꯦ ꯎꯄꯥꯏ ꯂꯩꯇꯦ
ꯐꯠꯇꯕꯒꯤꯔꯣ
ꯏꯅꯤꯁꯤꯀꯣ ꯑꯩꯗꯤ ꯌꯥꯝ ꯏ ꯀꯥꯏꯀꯣ ꯑꯈꯣꯏꯁꯦ
ꯑꯩꯉꯣꯟꯗꯁꯨꯅꯤꯅꯦ ꯕꯦꯛꯒ꯭ꯔꯥꯎꯟ ꯅꯣꯏꯁꯤ ꯃꯅꯤꯡ ꯃꯃꯥꯡ ꯃꯅꯤꯡ ꯃꯃꯥꯡ
ꯑꯗꯨꯅ ꯁꯤꯀꯥꯟꯒꯤꯁꯨ ꯌꯥꯗꯦꯅꯦ
ꯉꯁꯥꯏꯗ ꯅꯨꯡꯊꯤꯜꯗ ꯄꯨꯡ ꯇꯔꯥ ꯕꯥꯔꯣ ꯑꯗꯨꯋꯥꯏꯗꯨ ꯆꯞ ꯆꯥꯕꯅꯤꯅꯦ
ꯍꯣꯔꯦꯟ ꯑꯃꯨꯛ ꯆꯠꯇ꯭ꯔꯗꯤ
ꯎꯝ
ꯑꯩꯒꯤ ꯀꯣꯕꯤꯁꯤꯡꯁꯦ ꯌꯥꯗ꯭ꯔꯦꯅꯦ
ꯍꯧꯖꯤꯛꯇꯤ ꯅꯪ ꯆꯥꯛ ꯊꯣꯡꯗꯧꯁꯨ ꯇꯥꯏꯃꯤꯡꯁꯨ ꯑꯣꯏꯔꯦ
ꯎꯝ ꯑꯗꯨꯏꯅꯦ ꯐꯔꯛ ꯌꯥꯝ ꯇꯥꯏ ꯍꯥꯏꯔꯤꯗꯨ
ꯁꯤ ꯂꯣꯏꯒꯔꯗꯤ ꯅꯨꯡꯗꯥꯡꯗ ꯑꯣꯏꯅ ꯇ꯭ꯔꯥꯏ ꯇꯧꯈ꯭ꯔꯁꯦ ꯊꯦꯡꯅ
ꯎꯝ
ꯊꯦꯡꯅ ꯊꯦꯡꯉꯒꯨꯅꯤꯁ
ꯎꯝ
ꯑꯅꯧꯕ ꯑꯩ ꯁꯦꯝ ꯃꯇꯝꯗ ꯄꯥꯎ ꯉꯁꯤꯒꯤ ꯇꯧꯗ꯭ꯔꯤꯕꯔꯤꯕꯗꯨꯗꯣ
ꯎꯝ
ꯑꯁꯤꯒꯤ ꯀꯣꯕꯤꯁꯦ ꯀꯔꯤꯒꯤꯔꯅꯦ ꯑꯗꯨꯝ ꯀꯪꯉꯒ ꯁꯤꯕꯁꯦ ꯏꯁꯤꯡ ꯋꯥꯠꯄꯒꯤꯔ
ꯂꯩꯕꯥꯛꯇꯣ ꯀꯣꯝꯕꯤꯌꯣ ꯀꯣꯟ ꯀꯣꯟꯕꯤꯌꯣ ꯂꯩꯕꯥꯛꯇꯣ
ꯑꯗꯨꯒꯤꯔ ꯁꯤꯔꯛꯄꯁꯦ
ꯃꯇꯥꯏ ꯃꯇꯥꯏ ꯗꯨ
ꯑꯗꯨꯒ ꯆꯥꯕꯅꯁꯨ ꯌꯥꯗ꯭ꯔꯦꯅꯦ ꯑꯩꯒꯤꯁꯦ ꯇꯤꯟꯅ ꯆꯥꯊꯣꯛꯄꯅꯤꯅꯦ ꯍꯦ ꯑꯩꯅ ꯍꯦꯛ ꯍꯦꯛꯇ ꯍꯥꯠꯄꯅꯤ ꯑꯗꯨ ꯐꯥꯎ ꯍꯧꯖꯤꯛ ꯌꯥꯗꯦ ꯅꯣꯡꯃ ꯌꯦꯡꯍꯧꯗ꯭ꯔꯗꯤ ꯗꯃꯥ ꯗꯃꯥ ꯆꯥꯏ ꯃꯅꯥ ꯂꯣꯏ ꯆꯥꯊꯣꯛꯈ꯭ꯔꯦ ꯂꯩꯇ꯭ꯔꯦ ꯆꯔꯥ ꯐꯥꯔꯣꯏꯅꯦ ꯁꯤꯒꯤ ꯈꯥꯃꯦꯟꯁꯤꯗꯤ ꯅꯣꯡꯁꯤꯅ ꯈꯤꯇꯪ ꯇꯣꯏꯅ ꯆꯨꯔꯒꯗꯤ ꯁꯤ ꯏꯁꯤꯡ ꯂꯩꯗꯧꯕ ꯏꯁꯤꯡ ꯈꯔ ꯇꯣꯏꯅ ꯐꯪꯂꯗꯤ ꯃꯣꯏꯁꯨ ꯄꯥꯜꯂꯛꯀꯗꯧꯕ ꯄꯥꯅꯉꯥꯏꯗꯤ ꯗꯃꯥ ꯇꯧꯋꯦ ꯄꯥꯟꯕ ꯉꯝꯗ꯭ꯔꯦ ꯑꯗꯨꯅꯦ ꯏꯪꯈꯣꯜꯁꯨꯅꯦ ꯀꯔꯤꯁꯨ ꯏꯁꯤꯡꯅ ꯃꯔꯥꯟ ꯀꯥꯏꯅ ꯄꯤꯕꯤꯗꯕꯒꯤꯅꯦ ꯔꯥꯝꯃꯤꯅꯝꯗꯨꯁꯨ ꯑꯩꯅ ꯁꯟꯗꯣꯛꯎꯔꯒ ꯊꯥꯒꯦ ꯍꯥꯏꯅ ꯑꯉꯥꯡ ꯆꯦꯟꯕꯅꯤꯅꯦ ꯅꯣꯡ ꯄꯤꯕꯤꯗꯕꯅꯤꯅ ꯏꯁꯤꯡ ꯆꯥꯏꯕ ꯅꯍꯥꯟ ꯀꯔꯤ ꯑꯣꯏꯔꯦ ꯂꯣꯝꯕ ꯍꯥꯏꯕ꯭ꯔꯥ ꯃꯥꯟꯕ꯭ꯔꯥ ꯂꯣꯝꯕ ꯁꯦꯡꯕ꯭ꯔꯥ ꯅꯪ ꯄꯨꯔꯛꯄꯗꯨ
ꯑꯗꯨꯗꯣ ꯑꯩ ꯆꯥꯕꯅꯤꯅꯦ ꯑꯩꯁ ꯃꯅꯝꯗꯤ ꯋꯥ ꯑꯗꯨꯗꯤ ꯕ꯭ꯂꯣꯛꯀꯤ ꯅꯠꯇꯕ ꯃꯥꯜꯂꯦꯀꯣ ꯂꯣꯀꯦꯜꯒꯤ ꯁꯦꯡꯕ ꯃꯥꯜꯂꯦꯀꯣ
ꯈꯪꯗꯦ ꯑꯩꯁꯨ
ꯀꯔꯤꯔꯅꯦ ꯅꯣꯏ ꯌꯨꯝꯗꯒꯤ ꯅꯠꯇ꯭ꯔꯣ
ꯑꯩꯈꯣꯏ ꯌꯨꯝꯗꯒꯤꯅꯦ
ꯗꯨꯕꯨ
ꯍꯥꯟꯅ ꯊꯥꯔꯝꯕꯗꯣ ꯃꯊꯟꯗ ꯍꯣꯃꯣ
ꯗꯨꯃꯥꯏꯅ ꯍꯧꯋꯦ ꯃꯣꯏꯗꯤ ꯃꯔꯛ ꯊꯥꯔꯗꯤ ꯑꯩꯅ ꯍꯨꯟꯕ ꯂꯣꯝꯕ ꯑꯃ ꯑꯗꯨꯁꯨ ꯐꯖꯅ ꯍꯧꯔ ꯂꯩꯔꯦ ꯁꯥꯡꯗꯤ ꯆꯥꯍꯟꯗꯕ ꯍꯧꯖꯤꯛꯁꯦ ꯏꯟꯁꯥꯡ ꯅꯥꯄꯤ ꯏꯪꯈꯣꯜꯗ ꯍꯦꯛꯅꯉꯥꯏ ꯂꯩꯇꯦꯅꯦ ꯑꯦꯍꯦ ꯍꯧꯖꯤꯛꯀꯤꯗꯣ ꯕꯤꯟ ꯍꯦꯛꯂꯛꯀꯦ ꯍꯥꯏꯔ ꯀꯥꯥꯎꯋꯦꯅꯦ
ꯕꯤꯟꯁꯨ ꯑꯃꯥ ꯃꯥ ꯌꯥꯝ ꯂꯩꯇꯦ ꯃꯤꯛꯁ ꯎꯞ ꯇꯧꯔꯒ ꯊꯣꯡꯈ꯭ꯔꯒꯦ ꯉꯁꯤꯗꯤ ꯏꯁꯀ꯭ꯋꯥꯁꯇꯨꯁꯨ ꯂꯩꯇ꯭ꯔꯕ ꯍꯟꯗꯛ ꯅꯧꯅꯥ ꯑꯃꯨꯛꯀꯥ ꯄꯥꯜꯂꯥꯒ ꯂꯩꯌꯦ ꯁꯤꯅ ꯄꯥꯟꯕ ꯒꯥꯟꯗ ꯍꯦꯛꯄꯥ ꯇꯥꯔꯦꯅꯦ ꯍꯧꯖꯤꯛꯇꯤ
ꯎꯝ ꯑꯩꯅꯗꯤꯁꯦ
ꯀꯔꯤ ꯑꯣꯏꯔꯦ
ꯃꯥꯏꯔꯦꯟ ꯃꯅꯥꯁꯦ ꯑꯗꯨ ꯃꯥꯁꯦ ꯂꯩ ꯁꯥꯠꯂꯒ ꯈꯔ ꯈꯔ ꯂꯩꯌꯦꯕꯀꯣ ꯑꯗꯨꯒꯤ ꯍꯦꯛꯅꯉꯥꯏꯗꯣ ꯑꯃꯨꯛꯀ ꯄꯥꯝꯃꯨꯕ ꯍꯣꯔꯦꯟ ꯑꯃꯨꯛꯀ ꯁꯥꯠꯇꯅ ꯇꯣꯛꯀꯅꯤ ꯍꯥꯏꯅ ꯑꯗꯨꯒꯤ ꯍꯦꯛꯄꯤꯗ꯭ꯔꯒꯥ ꯌꯥꯝꯅ ꯄꯥꯟꯕꯁꯨ ꯅꯠꯇꯕ ꯑꯃ ꯑꯃ ꯈꯛꯇ
ꯁꯤꯒꯤ ꯕꯤꯟꯁꯦ ꯆꯔꯥ ꯑꯃꯈꯛꯇꯅꯦ ꯑꯩꯈꯣꯏꯅ ꯆꯥꯔꯤꯁꯦ ꯑꯗꯨꯗꯒꯤ ꯁꯨꯄꯥꯟ ꯄꯥꯟꯗꯦ ꯀꯔꯤꯁꯨ ꯈꯪꯗꯦ ꯎꯝ ꯁꯤꯒꯨꯝꯕ ꯕꯤꯟꯁꯁꯤ ꯊꯥꯕꯅ ꯀꯩꯁꯨ ꯀꯥꯟꯅꯗꯦ ꯂꯝ ꯆꯦꯟꯍꯟꯒ꯭ꯔꯤꯅꯤ ꯍꯧꯖꯤꯛꯀꯤꯗꯤ ꯑꯩꯈꯣꯏ ꯂꯣꯀꯦꯜꯒꯤ ꯑꯗꯨꯗꯤ ꯈꯔ ꯁꯥꯠꯅꯤꯡꯉꯥꯏ ꯋꯥꯠꯄ ꯃꯥꯜꯂꯦ ꯑꯗꯨꯝ ꯃꯅꯥ ꯉꯥꯛꯇꯥ ꯆꯠ ꯆꯠꯂꯒ ꯑꯗꯨꯝ ꯂꯩ ꯎꯝ ꯋꯥꯗꯣ ꯂꯧꯊꯣꯛꯎꯔꯒ ꯑꯁꯣꯝꯒꯤ ꯑꯣꯏꯅ ꯍꯥꯞꯄ ꯇꯥꯔꯦ ꯁꯤꯗꯤ ꯀꯔꯤꯝꯁꯨ ꯀꯥꯟꯅ‍ꯗꯦ
ꯑꯈꫭꯏꯒꯤꯁꯨ ꯌꯥꯗ꯭ꯔꯦꯗ ꯁꯣꯡꯕꯅ
ꯅꯣꯏꯒꯤ ꯏꯪꯈꯣꯜ ꯂꯝꯕꯤꯗ ꯇꯧꯕꯗꯤ ꯀꯃꯥꯏꯅ ꯇꯧꯕ
ꯐꯖꯔꯒꯥ ꯂꯩ
ꯀꯨꯔꯤ ꯊꯥꯕ
ꯁꯧꯒ꯭ꯔꯤ ꯁꯤꯡ ꯀꯔꯤ ꯀꯔꯥ
ꯅꯪꯒꯤ ꯍꯤꯡꯉꯥꯏꯗꫭ ꯁꯤꯡꯒ ꯌꯥꯏꯉꯪꯗꯣ ꯊꯥꯔꯥꯉꯥꯏꯒꯤ ꯆꯔꯥ ꯈꯔ ꯄꯨꯔꯛꯄꯤꯌꯣ ꯍꯥꯏꯒ
ꯁꯤꯡꯗꯤ ꯆꯔꯥ ꯃꯔꯨ ꯃꯔꯨ ꯑꯗꯨꯃꯥꯏꯅ ꯊꯥꯒꯗꯣꯏꯅꯦ
ꯑꯗꯨ ꯃꯔꯝ ꯈꯪꯗꯦ ꯁꯤꯡ ꯊꯥꯕꯒꯤ ꯃꯔꯝꯁꯦ ꯄꯥꯛ ꯊꯥꯔꯛꯇꯕꯒꯤ ꯑꯥꯅꯥ ꯏꯃꯥ ꯂꯩꯔꯤꯉꯩꯗ ꯊꯔꯝꯕꯗꯨꯅꯤ ꯇꯧꯔꯒꯥ
ꯁꯤꯗꯤ ꯀꯣꯟ ꯃꯌꯥꯝꯗꯨ ꯌꯥꯗ꯭ꯔꯦꯕꫭ
ꯈꯪꯗ꯭ꯔꯦꯅꯦ
ꯎꯝ ꯑꯩꯁꯨ ꯑꯗꯨ ꯃꯉꯥꯏ ꯑꯣꯏꯗ꯭ꯔꯦꯕ ꯑꯩ ꯅꯨꯡꯊꯤꯜ ꯇꯧꯔꯒꯥꯅ ꯆꯞ ꯆꯥꯒꯗꯧꯕ ꯊꯕꯛꯅꯦ ꯑꯁꯤ
ꯑꯩ ꯂꯣꯏꯈ꯭ꯔꯦ